ꯍꯜꯂꯣ
ꯑ ꯇꯥꯏꯌꯦ ꯀꯩꯗ ꯇꯧꯔꯤꯅꯣ
ꯍꯤꯕꯂꯤꯌꯦ ꯔꯁ ꯇꯧꯗꯌꯦ
ꯀꯩꯅꯣ ꯑꯩꯗꯤ ꯀꯩꯗꯧꯔꯖꯥꯠꯅꯣꯅ ꯑꯦ ꯑꯦ ꯑꯦ ꯇꯧꯕ
ꯌꯨꯝ ꯌꯧꯔꯕꯣ
ꯌꯨꯝ ꯌꯧꯔꯦ
ꯀꯩ ꯊꯕꯛ ꯇꯧꯔꯔꯣꯏꯅꯦ
ꯑꯁ ꯈꯔꯤ ꯀꯔꯤ ꯊꯕꯛ ꯇꯧꯒꯦꯔꯅꯦ
ꯑꯣꯖꯥ
ꯑꯩꯒꯤ ꯊꯕꯛꯁꯦ ꯀꯣꯃꯤꯅ ꯍꯥꯡꯕ ꯀꯥꯟꯗ ꯑꯩꯁꯨ ꯀꯨꯝꯒꯔꯨꯝꯗꯧꯅꯤ
ꯌꯥꯔꯦ ꯌꯥꯔꯦ ꯊꯕꯛ ꯂꯣꯏꯔꯒ ꯀꯩꯁꯨ ꯀꯥꯟꯅꯗꯕꯅꯤꯀꯣ
ꯅꯪ ꯅꯪꯗꯤ ꯍꯧꯖꯤꯛ ꯀꯩ- ꯀꯩꯗꯧꯔꯒ ꯂꯩꯔꯤꯅꯣ
ꯍꯟꯗꯛꯇ ꯍꯣꯏ ꯍꯟꯗꯛꯈꯥꯇꯡ ꯒ꯭ꯔꯦꯖꯨꯑꯦꯁꯟ ꯂꯣꯏꯔꯒ ꯂꯩꯔꯤꯅꯦ
ꯎꯝ ꯐ꯭ꯔꯤꯗ
ꯍꯥꯥ
ꯐ꯭ꯔꯤꯗ
ꯐ꯭ꯔꯤꯗ ꯍꯥꯏꯗꯤ
ꯐ꯭ꯔꯤꯗ ꯂꯩꯈ꯭ꯔꯦ
ꯐ꯭ꯔꯤꯗ ꯂꯩ ꯍꯥꯏꯕꯨ ꯉꯥꯏꯔꯤꯗ ꯃꯇꯝ ꯊꯅꯤ ꯍꯥꯏꯉꯣ
ꯔꯤꯖꯜ ꯉꯥꯏ ꯂꯩꯕ
ꯑꯣ ꯄꯥꯁ ꯇꯧꯒꯅꯤꯗ
ꯈꯪꯗ꯭ꯔꯦ ꯗꯤꯑꯦꯝꯅꯤꯅ ꯀꯩ ꯇꯧꯒꯗꯔ꯭ꯥ
ꯅꯪ ꯗꯤꯑꯦꯝꯗ ꯇꯝꯃꯤꯔꯣ ꯑꯣ
ꯀꯣꯂꯤꯁꯤꯅ ꯑꯣꯖꯥꯅ ꯒꯨꯟꯗꯥ ꯁꯥꯕ ꯀꯣꯂꯦꯁꯅꯤ ꯍ ꯍꯣ
ꯅꯪꯗꯤ ꯒꯨꯟꯗꯥ ꯁꯥꯕ ꯌꯥꯎꯗꯦ
ꯌꯥꯎꯗꯦ ꯑꯈꯣꯏꯗꯤ ꯑꯗꯨꯒꯨꯝꯕ ꯇꯧꯗꯦ
ꯀꯩꯒꯤꯔ
ꯀꯩꯁꯨ ꯀꯅꯥꯗꯦꯗ ꯒꯨꯟꯗ ꯇꯧꯔꯒ
ꯌꯥꯝ ꯚꯥꯞ ꯇꯥꯕ ꯃꯤꯔꯕ
ꯌꯥꯝꯁꯨ ꯚꯥꯞ ꯇꯥꯗꯦ ꯌꯥꯝꯁꯨ ꯁꯥꯊꯤꯗꯦ ꯆꯥꯡꯗꯅꯦ ꯍꯥꯏꯗꯤ
ꯐꯩꯌꯦ ꯐꯩꯌꯦ ꯑꯈꯣꯏꯗꯤ ꯑꯍꯟꯅ ꯂꯥꯏꯔꯤꯛ ꯇꯝꯂꯛꯄ ꯀꯥꯟꯗ ꯑꯁ ꯉꯥꯎꯁꯤꯟꯅꯃꯟꯕꯒꯤ ꯑꯩꯅ ꯑꯩꯅ ꯅꯣꯛꯄꯁꯦꯀꯣ ꯀ꯭ꯂꯥꯁꯔꯨꯝꯗꯒꯤꯅ ꯑꯥ ꯐꯥꯎ ꯇꯥꯏꯅ ꯑꯣꯖꯥꯅ ꯑꯩꯉꯣꯟꯗ ꯆꯩꯕꯗ ꯆꯩꯕꯗ ꯅꯣꯛꯄꯗꯣ ꯈꯨꯅꯣꯛ ꯆꯨꯝꯅꯕ ꯀꯞꯄꯒꯨꯝ ꯅꯣꯛ ꯍꯣꯛꯄꯗꯣ ꯀꯞꯄꯒꯨꯝ ꯀꯔꯤꯒꯨꯝ ꯑꯗꯨꯝ ꯇꯧꯕ ꯑꯗꯒꯤ ꯑꯩꯈꯣꯏ ꯁꯔꯈꯣꯏꯅ ꯑꯁ ꯆꯩꯁꯨ ꯐꯖꯟꯅ ꯆꯥꯔꯛꯄ ꯖꯥꯠꯅꯤ ꯑꯩꯈꯣꯏ ꯃꯇꯝꯗꯗꯤ ꯎꯪ ꯐꯨꯕꯁꯤ ꯐꯨꯕꯁꯤ
ꯑꯩꯗꯣ ꯍꯥꯏꯔꯒ ꯑꯗꯨ ꯅꯪ ꯄꯥꯂꯦꯜꯗꯒꯤꯅꯤꯀꯣ
ꯎꯝ ꯆꯟꯗꯦꯜ
ꯑꯖ ꯑꯗꯨꯗꯤ ꯍꯥꯏ ꯌꯗꯔ꯭ꯦ ꯍꯦ ꯀꯩꯅꯣ ꯗꯤꯟꯄꯔ ꯈꯪꯉꯥꯕꯔ꯭ꯥ
ꯍꯥꯥ
ꯗꯤꯟꯄꯔ ꯈꯪꯉꯥꯕ
ꯑꯣ ꯑꯈꯣꯏ ꯏꯌꯥꯝꯕ ꯑꯃꯒꯤ ꯄꯨꯔꯥ ꯕꯦꯁ ꯐ꯭ꯔꯦꯟꯅꯦ ꯑꯗꯣ ꯑꯈꯣꯏ ꯈꯨꯗ ꯂꯩꯔꯝꯕꯅꯦ
ꯣꯁꯅ ꯅ ꯅꯠꯇ꯭ꯔ ꯃꯥꯅꯦ ꯃꯥꯅꯦ ꯑꯩꯈꯣꯏ ꯈꯨꯟꯗꯒꯤꯅꯤ ꯑꯗꯨ
ꯎꯝ ꯗꯤꯝꯄꯔ ꯈꯥꯠꯇꯨ ꯍꯥꯏꯕ
ꯈꯪꯒꯅꯤ ꯃꯥꯥꯗ
ꯑ ꯏꯡ ꯈ ꯃ ꯌꯥ
ꯈꯪꯕꯅꯦ ꯀꯗꯥꯏꯗꯒꯤ ꯈꯨꯟ ꯑꯃꯈꯛꯇ ꯑꯣꯏꯔꯒ ꯀꯃꯥꯏꯅ ꯃꯥꯒꯤ ꯃꯅꯥꯎꯅꯨꯄꯤꯗꯣ ꯑꯩꯈꯣꯏꯒ ꯇꯤꯟꯅꯕꯅꯤꯅꯦ
ꯑꯣ ꯌꯨꯝ ꯄꯥꯟꯈ꯭ꯔꯦꯀꯣ ꯉꯥꯕꯤꯗꯣ ꯃꯩ ꯃꯩ ꯑꯇꯩꯒꯤ ꯅꯨꯃꯤꯠꯇꯗꯤ ꯑꯩꯈꯣꯏꯗꯔ
ꯑ ꯅꯪ ꯃꯁꯥ ꯈꯪ꯭ꯔ ꯃꯅꯥꯎ ꯅꯨꯄꯤꯤꯗ
ꯈꯪꯗꯦꯗ ꯃꯣꯏꯅ ꯑꯗꯨꯝ ꯍꯥꯏꯕꯗꯣ ꯈꯪꯕꯅꯤꯅ ꯍꯣꯏ ꯈꯨꯅ ꯂꯩ ꯑꯗꯣ ꯀꯨꯏꯍꯦ ꯂꯩꯕ
ꯑꯣꯃꯥ ꯣ ꯁꯅꯕꯅꯤ
ꯍꯣꯏ ꯕꯣꯁ ꯅꯥꯔꯒ ꯑꯗꯨꯒꯕ ꯃꯃꯥꯟꯅꯕꯗꯣ ꯏꯌꯥꯝꯕꯅꯦꯕ
ꯑꯗꯨꯒ ꯃꯥꯒꯤ ꯑ ꯃꯅꯤꯒꯤ ꯃꯅꯤꯒꯤ ꯅꯨꯄꯥꯗꯣ ꯑꯗꯨ ꯅꯆꯧꯗꯒꯤꯅꯤꯅꯦ ꯑꯥ ꯆꯧꯗꯒꯤꯅꯤ ꯑꯗꯨ ꯀꯩꯅꯣ ꯇꯧꯋꯦ ꯑꯗꯨꯕ ꯃꯅꯥ ꯃꯥꯒꯤ ꯃꯅꯥꯎꯅꯨꯄꯤꯒ ꯑꯩꯈꯣꯏꯅꯤ ꯒꯦꯡ ꯇꯧꯔꯒ ꯑꯁ ꯉꯧꯁꯤꯟꯅꯕꯗꯣ ꯅꯨꯄꯥ ꯎꯟꯅꯒꯅꯨꯅ ꯐꯨꯒꯅꯤ ꯑꯃꯨꯛꯀ ꯆꯠꯀꯅꯤ ꯑꯗꯣ ꯍꯧꯖꯤꯛꯇꯤ ꯈꯔ ꯀꯩꯅꯣ ꯇꯧꯔꯛꯈ꯭ꯔꯕꯒꯤꯔ ꯈꯪꯗꯦ
ꯎꯝ ꯍꯟꯗꯛꯇꯤ ꯂꯤꯔꯒꯤ ꯍꯟꯗꯛꯇꯤ ꯂꯤꯔꯛ ꯌꯦ
ꯑꯥ
ꯌꯥꯗꯕ
ꯑꯦꯁꯃꯔ ꯑꯣꯏꯒꯗꯧꯔꯦ ꯑ ꯣꯜꯗꯟ ꯣꯜꯗꯟ ꯖꯨꯕꯂꯤ ꯉꯥꯏꯕ
ꯆꯁ
ꯑꯗꯨꯣ ꯄ꯭ꯂꯦꯇꯤꯅꯤꯌꯝ ꯌꯎꯧꯕ ꯀꯥꯟꯗ ꯄ꯭ꯂꯦꯇꯤꯅꯤꯌꯝ ꯉꯥꯏ ꯃ ꯃꯒꯣ
ꯎꯝ ꯅꯣꯏ ꯂꯤꯡꯗꯥꯥꯏ ꯑꯣꯏꯔꯕꯝꯅꯤꯗ ꯅꯤꯄꯗꯣ
ꯀꯥꯏꯗꯒꯅꯨ ꯍꯦ ꯃꯅꯥ ꯍꯟꯃꯅꯤ ꯍꯦ
ꯑꯣ ꯑꯣ ꯍꯜꯂꯝꯕꯅꯤꯅ ꯃꯥꯗꯤ ꯊꯥꯔꯇꯤ ꯐꯣꯔ ꯊꯥꯔꯇꯤ ꯐꯥꯏꯚ ꯑꯣꯏꯔꯕꯝꯅꯤꯗꯥ
ꯑꯥ ꯊꯥꯔꯇꯤ ꯑ ꯊꯥꯔꯇꯤ ꯁꯤꯛꯁ ꯊꯥꯔꯇꯤ ꯁꯚꯦꯟ ꯑꯗꯨꯝ ꯌꯧꯔꯝꯕꯁꯨ ꯌꯥꯏ ꯃꯁꯥꯗꯣ ꯃꯤ ꯄꯤꯛꯆꯥ ꯃꯤ ꯂꯤꯕ ꯃꯥꯟꯅꯕꯒꯤꯅꯦ ꯌꯥꯝ ꯂꯤ ꯁꯣꯕꯅꯤ ꯃꯥꯗ
ꯍꯣꯏ ꯃꯤꯒꯤ ꯌꯥꯝ ꯅꯨꯡꯉꯥꯏꯕ ꯃꯤ ꯇꯤꯟꯕ
ꯑꯥ ꯃꯥꯅꯦ ꯏꯣꯟꯟꯀꯣ ꯖꯀꯔꯠ ꯍꯩꯇꯦꯖ ꯀꯀꯔ ꯊꯥꯏꯗꯤ ꯀꯧꯋꯦ ꯑꯩ ꯑꯗꯨꯝ ꯈꯤꯒꯠꯂꯒ ꯌꯥ ꯈꯤꯒꯠꯂꯒ ꯑꯗꯨꯝ ꯅꯣꯂꯒ ꯑꯥ ꯂꯩꯥꯏꯃꯣꯟꯕꯒꯤ ꯑꯩꯉꯣꯟꯗ ꯖꯣꯀꯔ ꯍꯥꯏꯌꯦ ꯍꯥꯏꯩꯌꯦꯅ ꯑꯗꯨꯝ ꯂꯪꯅꯥꯕ
ꯍꯩꯅ ꯀꯩꯅꯣ ꯃꯥꯇꯣꯡ ꯈꯪꯉꯦ
ꯍꯥꯥ
ꯃꯥꯥꯡ ꯆꯣꯡ
ꯀꯅꯥꯔꯃꯜꯆꯣꯡ ꯍꯥꯏꯗꯤ
ꯅ ꯇ ꯂꯩꯔꯣꯝ ꯂꯩꯅꯦꯝꯅꯦ ꯑꯍꯣꯡ ꯑꯍꯣꯡꯕꯥ
ꯑꯍꯨꯝ ꯑꯍꯨꯝ
ꯑ ꯑꯍꯣꯡꯗꯣ ꯑꯍꯣꯡꯅꯦ ꯃꯣꯆꯣꯡꯅꯦ ꯑꯗꯨꯒ ꯆꯨꯡꯔꯦꯡ ꯍꯥꯏꯕ ꯀꯔꯤꯔꯥ ꯇꯨꯡꯉꯝ ꯍꯥꯏꯕ꯭ꯔꯥ ꯆꯨꯡꯉꯝ ꯍꯥꯏꯕ
ꯑꯗꯨꯗꯤ ꯈꯪꯗꯦ ꯑꯍꯣꯡꯗꯤ ꯈꯪꯉꯦ ꯑꯍꯣꯡꯗꯤ ꯀꯃꯥꯏ ꯈꯪꯅꯔꯤꯕ ꯅꯪꯗꯤ
ꯅꯍꯥꯟ ꯑꯩꯈꯣꯏ ꯀꯩꯅꯣ ꯕꯣꯁ ꯅꯍꯥꯟꯅ ꯂꯥꯁ ꯌꯔꯁꯤ ꯑꯗꯨ ꯅꯪꯅ ꯑꯩꯈꯣꯏ ꯈꯨꯟꯗ ꯌꯥꯎꯅꯦꯕ ꯑꯩ ꯀꯩꯅꯣ ꯆꯠꯈꯤ ꯁꯤ ꯕꯤꯁꯅꯨ ꯑꯣꯏꯣꯏꯔꯦ ꯀꯝꯕꯥꯏꯟ ꯇꯧꯔꯒꯀꯣ ꯑꯩꯈꯣꯏ ꯑꯦꯔꯤꯌꯥꯁ ꯃꯝꯗꯅ ꯑꯗꯨꯒꯤ
ꯑꯗꯨꯒꯤꯀꯣ ꯈꯪ ꯈꯪꯕ ꯃꯤ ꯌꯥꯝ ꯑꯃ ꯈꯪꯉꯤꯗꯥ
ꯀꯅꯥ ꯀꯅꯥ ꯈꯪꯕ ꯑꯗꯨꯝ ꯍꯥꯏꯔꯅꯤ ꯑꯩ ꯈꯪꯕ ꯌꯥꯎꯕ꯭ꯔꯥ ꯑꯩ ꯃꯔꯤꯡꯗꯤ ꯑꯩꯗꯤ ꯈꯪꯉꯣꯏ ꯃꯔꯝꯗꯤ ꯑꯩꯈꯣꯏ ꯆꯥꯠ ꯃꯅ ꯇꯃꯤꯅꯤꯅ ꯑꯗꯨꯗ
ꯅꯍꯥꯟ ꯑꯩ ꯄꯦꯣꯂꯦꯟꯗ ꯂꯥꯁ ꯏꯌꯥꯔ ꯂꯥꯁ ꯏꯌꯥꯔ ꯖꯨꯟꯗ ꯀ ꯀꯔꯤ ꯃꯦꯗ ꯖꯨꯟꯗꯔ ꯃꯔꯣꯏꯗꯤ ꯂꯥꯛꯈ꯭ꯔꯦ ꯏꯔꯥꯡ ꯀꯟꯕ ꯃꯇꯝꯗꯣ ꯄꯂꯦꯜꯗ ꯄꯂꯦꯜꯗ
ꯉꯃ
ꯌꯥꯝꯗꯤ ꯅꯣꯏ ꯀꯩꯅꯣ ꯃꯥꯟꯅꯔꯕꯅꯤꯀꯣ ꯁꯤꯁꯨ ꯊꯦꯒꯤꯔ ꯑꯩꯅꯣ ꯅꯣꯏꯔꯣꯝꯕꯤ ꯀꯣ ꯑ
ꯑꯁ ꯑꯗꯨ ꯅꯣꯏ ꯂꯝꯂꯥꯡ ꯕꯨꯄꯤꯒꯤ ꯃꯔꯣꯟꯗꯣ ꯌꯥꯝ ꯀꯩꯅꯣꯃ ꯇꯧꯋꯤꯅꯦ
ꯊꯧꯔꯣ
ꯇꯧꯏꯤꯅꯦ ꯑꯥ ꯀꯔꯤ ꯃꯊꯣꯡ ꯃꯔꯝ ꯈꯪꯗꯦ ꯑꯩ ꯃꯔꯣꯟꯒ ꯑ ꯆꯤꯗꯣ ꯃꯔꯛ ꯃꯔ ꯂꯥꯛꯑꯦꯕꯀꯣ ꯑꯁ ꯃꯥꯅ ꯉꯥꯡꯕ ꯀꯥꯟꯗ ꯀꯣ ꯑꯩꯁꯦ ꯀꯣꯛ ꯌꯥꯝ ꯉꯥꯎꯋꯦ ꯑꯩꯗꯤ ꯍꯥꯏꯕ ꯏꯆꯦ ꯅꯪꯗꯣ ꯀꯔꯤꯒꯤꯔꯅꯤ ꯅꯪ ꯑꯩꯈꯣꯏ ꯆꯨꯊꯤ ꯁꯨꯝꯕꯪꯗ ꯂꯩ ꯑꯗꯨꯝ ꯄꯣꯛꯂꯛꯂꯒ ꯅꯪꯅ ꯑꯗꯨꯗ ꯆꯠꯄꯒ ꯅꯔꯣꯟ ꯑꯗꯨꯝ ꯁꯤꯟꯕꯗꯣ ꯑꯩ ꯀꯣꯛ ꯉꯥꯎꯏꯤ ꯅꯪꯅ ꯉꯥꯡꯕꯗꯣ ꯑꯩꯅ ꯍꯦꯛꯒ ꯍꯥꯏꯕ ꯃꯣꯏꯒꯤ ꯃꯔꯣꯟ ꯑꯗꯣ ꯑꯩꯅ ꯒ꯭ꯌꯥꯟ ꯇꯥꯕꯁꯦ ꯌꯥꯝ ꯋꯥꯠꯂꯦ ꯇꯥꯕ ꯉꯝꯗꯦ ꯑꯩꯈꯣꯏꯗꯤ ꯆꯝꯅ ꯉꯥꯡꯉꯦꯕ ꯀ ꯍꯥꯏꯁꯦ ꯑꯥ
ꯀꯕꯤ ꯃꯣꯏ ꯃꯣꯏꯂꯣꯟꯣꯟꯗ ꯑꯩꯈꯣꯏ ꯅꯣꯡꯃꯩꯒ ꯆꯝꯅꯔꯅ ꯍꯥꯏꯔꯗꯤ ꯑꯩꯈꯣꯏ ꯅꯣꯡꯃꯩꯔꯣꯟꯁꯨ ꯀꯩꯅꯣ ꯇꯃꯦꯡꯂꯣꯡꯡꯂꯣꯝꯗꯒꯤ ꯅꯠꯇꯦꯗ ꯍꯥꯏꯕꯗꯤ ꯇꯃꯦꯡꯂꯣꯡꯡꯂꯣꯝꯗꯒꯤꯒ ꯑꯩꯈꯣꯏꯒꯤꯒ ꯂꯣꯟꯗꯣ ꯇꯤꯟꯗꯣ ꯈꯔ ꯈꯦꯠꯅꯕ ꯂꯩꯅ ꯑꯗꯨ ꯑꯗꯨꯃꯥꯏꯅ ꯇꯧꯔꯝꯅꯦꯕ
ꯇꯧꯋꯦ ꯑꯗꯨꯒ ꯀꯤꯌꯦꯦ ꯍꯥꯏꯕꯗꯨꯁꯨ ꯃꯣꯏꯗꯤ ꯑꯂꯥꯎ ꯁꯛꯀꯦ ꯍꯥꯏꯌꯦ ꯑꯩꯈꯣꯏꯅ ꯑꯇ꯭ ꯁꯤꯡꯉꯦ ꯍꯥꯏꯌꯦ ꯌꯥꯝ ꯀꯔꯤ ꯍꯥꯏꯁꯦꯐ ꯑ ꯈꯔꯗꯤ ꯑꯗꯨꯝ ꯗꯤꯐ꯭ꯔꯦꯟ ꯑꯣꯏꯏ ꯑꯗꯨꯒ ꯃꯣꯏꯒꯤ ꯈꯣꯟꯊꯤꯀꯨꯝꯕꯁꯨ ꯃꯣꯏꯅ ꯑꯃꯨꯛꯒ ꯃꯑꯣꯡ ꯑꯃ ꯆꯠꯄ
ꯃꯩꯇꯩ ꯍꯥꯏꯔꯗꯤ ꯀꯩꯅꯣ ꯀꯛꯆꯤꯡꯒꯣꯝꯒ ꯈ ꯈꯦꯠꯅꯕꯗꯣ
ꯑ ꯑꯥ ꯑꯗꯨꯒ ꯃꯣꯏꯅ ꯉꯥꯡꯊꯣꯔꯛꯇ ꯊꯨꯔꯗꯤ ꯑꯁ
ꯑ ꯏꯁ ꯄꯔꯦꯇ ꯍ ꯍ
ꯑꯣ ꯌꯥ ꯀꯥꯊꯣꯛꯂꯒ ꯑꯗꯨꯝ ꯌꯦꯡꯒ ꯂꯩꯈ꯭ꯔꯕ ꯀꯔꯤ ꯇꯥꯒꯅꯤ ꯃꯣꯏꯒꯤ ꯉꯥꯡꯕꯗꯕ ꯑꯩ ꯀꯔꯤꯁꯨ ꯇꯥꯗꯦ ꯑꯗꯨꯒꯤ ꯑꯦꯅꯤ ꯐꯪꯁꯟꯒꯨꯝꯕ ꯂꯩꯕ ꯀꯥꯟꯗ ꯃꯣꯏꯅ ꯎꯝꯝ ꯉꯥꯡꯊꯣꯔꯛꯄ ꯀꯥꯟꯗ ꯑꯩꯈꯣꯏꯗꯤ ꯀꯔꯤꯁꯨ ꯈꯪꯕ ꯉꯝꯗꯦ
ꯅꯪ ꯂꯥꯛꯇꯤ ꯂꯥꯛꯈ꯭ꯔꯕꯣ ꯑꯩꯈꯣꯏꯔꯣꯝꯗ
ꯏꯁ ꯀꯔꯤꯒꯤ ꯂꯥꯛꯄ ꯑꯗꯨꯝ ꯂꯥꯏ ꯑꯗꯨꯝ ꯆꯠꯂꯦ ꯂꯥꯛꯌꯦ ꯑꯗꯨꯝ ꯂꯥꯛꯌꯦ
ꯃꯐꯝꯗꯣ ꯀꯃꯥꯏꯅ ꯇꯧꯕ꯭ꯔꯣ
ꯅꯨꯡꯉꯥꯏꯔꯣ
ꯍꯥꯥ
ꯇꯥꯕꯔ꯭
ꯇꯥꯏꯌꯦ
ꯃꯐꯝꯗ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯌꯦ ꯑꯩꯅ ꯀꯣꯏꯕ ꯆꯠꯄꯗꯣ ꯅꯆꯧ ꯒꯨꯝꯕ ꯑꯗꯨꯝ ꯋꯥꯀꯤꯡ ꯆꯠꯂꯦ ꯑꯗꯨ ꯅꯣꯏ ꯔꯣꯡꯃꯩ ꯂꯩꯐꯝꯗꯤ ꯑꯩꯗꯤ ꯈꯪꯗꯦ
ꯃꯊꯛꯂꯣꯝꯗ ꯀꯩꯅꯣ ꯚꯤꯗꯤꯑꯣ ꯀꯦꯝ ꯂꯞ ꯑꯃ ꯂꯩꯔꯤꯅꯀꯣꯚ ꯀꯦꯝ ꯑꯗꯨꯒꯤ ꯃꯊꯛ ꯕꯤ ꯗꯤ ꯑꯦꯐ ꯀꯦ ꯃꯔꯔꯣꯝꯗ ꯆꯠꯄ ꯌꯥꯏ ꯑꯗꯨ ꯂꯣꯛꯇꯥꯛ ꯄ꯭ꯔꯣꯖꯦꯛ ꯆꯠꯂꯗꯤ ꯀꯨꯝꯨꯝ ꯀꯨꯝꯨꯝ ꯃꯅꯦ ꯔꯣꯡꯃꯥꯏꯅꯦ ꯃꯩꯇꯩꯅꯦ ꯂꯣꯏ ꯃꯤꯛꯁ ꯂꯩꯔꯦ ꯑꯩꯈꯣꯏꯅ ꯅꯣꯏ ꯍꯧꯖꯤꯛꯁꯨ ꯏꯊꯤꯒ ꯑꯩꯈꯣꯏꯒ ꯍꯥꯏꯗꯤ ꯌꯥꯝ ꯂꯥꯞ ꯂꯥꯞꯇ꯭ꯔꯦꯗ ꯃꯤꯅꯤꯠ ꯃꯉꯥꯁꯨ ꯐꯥꯎꯔꯣꯏ ꯗ
ꯑ ꯑꯩ ꯃꯊꯪ ꯂꯥꯛꯄ ꯀꯥꯟꯗ ꯍꯥꯏꯔꯛꯀꯦ
ꯃꯊꯛꯂꯣꯝꯗꯀꯣ ꯆꯤꯡ ꯂꯣꯝꯗ ꯆꯤꯡꯁꯤ ꯌꯧꯗꯦ ꯀꯩꯅꯣꯅꯤꯗ
ꯑꯩ ꯍꯧꯖꯤꯛꯄꯨꯗꯤ ꯑꯩ ꯈꯨꯟꯅ ꯂꯩꯇꯦꯕꯀꯣ
ꯑꯣ ꯍꯧꯖꯤꯛ ꯀꯥ ꯂꯩꯕꯅꯦ
ꯐꯟꯗ ꯂꯩꯌꯦ
ꯏꯝꯐꯥꯜꯗ
ꯎꯝ
ꯀꯥꯏ ꯋꯥꯏꯗ
ꯃꯥꯒꯤ ꯂꯣꯀꯦꯁꯟ ꯍꯥꯏꯕ ꯌꯥꯗꯦ ꯍꯥꯏꯕꯗꯤ
ꯑꯣ ꯑꯩꯁꯨ ꯂꯩꯌꯦ ꯂꯩꯕꯗꯤ ꯍꯟꯗꯛ ꯈꯤꯇꯪ ꯌꯨꯝ ꯀꯨꯝ ꯀꯨꯝꯃꯒꯣ
ꯑ
ꯅꯛꯅ ꯂꯩꯔꯕ ꯂꯥꯛꯄꯅꯤꯅ ꯂꯩꯐꯝꯗꯤ
ꯈꯣꯏꯗꯁ ꯀꯟ ꯀꯦꯊꯂꯤꯛ ꯁ꯭ꯀꯨꯜꯅ ꯃꯖꯨ ꯂꯩꯥꯏ ꯃꯅꯦ
ꯆꯤꯡꯟꯅꯩꯗ
ꯑꯗꯨꯝ ꯀꯅꯤꯡ ꯈꯪꯅꯤꯡ ꯈꯪꯅꯤꯡꯂꯒ
ꯆꯤꯡꯅꯕ ꯑꯗꯨꯝ ꯇꯝꯃꯒꯦ
ꯎ ꯑꯦ ꯌꯥꯅꯤ ꯅꯁꯤ ꯀꯣꯁꯦ ꯇꯔꯦꯠ ꯆꯉꯥꯡ ꯊꯣꯛꯄ ꯌꯥꯗꯕꯀꯣ
ꯑꯩ ꯁꯤꯉꯦꯔꯦ
ꯕꯣ ꯌꯦꯡꯗ꯭ꯔꯣ ꯅꯣꯏꯗꯤ
ꯑꯩꯗꯤ ꯕꯣꯜ ꯌꯦꯡꯗꯦ ꯑꯗꯣ ꯔꯣꯅꯥꯜꯗꯣꯇꯣꯞꯄ ꯄꯥꯟꯗꯗꯤ ꯑꯗꯨꯃꯤ
ꯊꯣꯏꯅꯦ ꯏꯃꯜ
ꯑꯩꯗꯤ ꯃꯤꯁꯤꯗꯤ ꯄꯝ ꯗꯦ
ꯑꯁ ꯑꯩꯗꯝ ꯆꯥꯗꯗꯤ ꯅꯥꯎꯗ ꯄꯥꯃꯤꯀ
ꯌꯥ
ꯅꯅꯥꯗ ꯄꯄꯥꯝꯝꯕꯁꯤꯡꯗꯤ ꯋꯥꯏ ꯐꯤ ꯂꯔꯖꯅ ꯍꯥꯏ ꯑꯩꯀ
ꯅꯪꯗꯤ ꯃꯁꯤꯔꯕ
ꯅꯤ ꯀꯌꯥꯅꯤꯁꯤꯅ ꯆꯂꯣꯦ
ꯏꯁꯒꯤ ꯄꯂꯛꯅꯦ
ꯅꯠꯇꯦ ꯏꯕꯥꯅꯤꯗꯣ ꯃꯤꯅ ꯇꯥꯔꯗꯤ ꯉꯥꯎꯕ꯭ꯔꯣ ꯒꯥꯔꯤꯅ ꯈꯜꯂꯣ ꯒꯗꯤ ꯑꯔ ꯂꯩ
ꯅꯣꯡꯃꯟꯗꯅꯀꯣ ꯖꯥꯠ ꯆꯥꯠꯊꯣꯛꯂꯛꯀꯅꯤꯀꯣ
ꯇꯝꯅ ꯍꯁꯤꯂꯀꯣ
ꯃꯅꯤꯡ ꯃꯅꯤꯡ ꯇꯣꯡꯗꯒꯤ
ꯁꯤꯗꯤ ꯐ꯭ꯔꯤ ꯇꯥꯏꯝ ꯑꯃ ꯂꯩꯕꯗꯀꯣ ꯇꯧꯗꯕꯅꯤ ꯁꯤꯗꯤ ꯑ
ꯑ
ꯌꯥꯏ ꯌꯥꯏ ꯔꯦꯟꯗꯝ ꯔꯦꯟꯗꯝ ꯄꯤꯄꯜꯁꯤꯡꯁꯨ ꯊꯦꯡꯅꯗꯅꯀꯣ ꯌꯥꯏ ꯁꯤ
ꯀꯩꯕ
ꯃꯤ ꯈꯪꯗꯕꯁꯤꯡꯁꯨ ꯂꯣꯏꯅ ꯈꯪꯅꯔꯦꯕ ꯑꯗꯨꯗꯤ
ꯅꯤꯦ ꯑꯃꯔꯣꯝꯗꯗꯤ ꯅꯨꯡꯉꯥꯏꯕꯅꯤ ꯉꯥꯏꯍꯥꯛꯇꯪ ꯃꯤꯅꯤꯠ ꯈꯔꯗꯪ ꯑꯗꯨꯝ ꯃꯔꯤ ꯁꯥꯟꯅꯕꯗꯣ
ꯎꯝ ꯎꯝ
ꯄ꯭ꯔꯤꯊꯤꯕꯤ ꯃꯤ ꯈꯪꯗꯕꯁꯤꯡ ꯈꯪꯅ ꯔꯣꯅ ꯊꯥꯔꯛꯄꯦ